ꯇꯥꯏꯌꯦꯀꯣ
ꯑꯣ ꯇꯥꯏ ꯇꯥꯏ ꯅꯣ ꯑꯩꯁꯦ ꯑꯗꯨꯝ ꯑꯗꯨꯝ ꯀꯦꯔ ꯐꯃꯨꯡꯗ ꯂꯩꯗ ꯅꯪꯗꯤ
ꯑꯣ ꯆꯞ ꯃꯥꯟꯅꯩ ꯑꯩꯁꯨ ꯑꯗꯨꯝ ꯂꯩꯌꯦ ꯌꯨꯝꯗ
ꯆꯥꯛ ꯑꯦꯛꯖꯥꯝꯗꯤ ꯆꯥꯔꯝꯕꯅꯤꯕꯣ
ꯍꯣꯏ ꯆꯥꯕ ꯂꯣꯏꯔꯦ ꯑꯩ
ꯑꯩ ꯃꯆꯥ ꯆꯕꯤ ꯀꯩꯅꯣ ꯁꯤꯒꯤꯗꯤ
ꯍꯪꯒꯥꯝ ꯆꯥꯏꯌꯦ
ꯍꯪꯒꯝ ꯑꯁ ꯍꯪꯒꯝ ꯍꯥꯥꯎꯕꯅꯤꯅꯦ ꯍꯣꯏ ꯍꯋꯥꯏꯅꯦ ꯍꯋꯥꯏ ꯈꯛꯇꯅꯤꯗ ꯑꯈꯣꯏꯗꯤ ꯎꯝ
ꯑꯩꯒꯤꯅ ꯅꯨꯡꯇꯤꯒꯤ ꯍꯋꯥꯏ ꯈꯛꯇ ꯆꯥꯏ ꯍꯥꯏꯔꯁꯤꯕꯣ
ꯀꯩꯒꯤꯅꯣ ꯌꯥꯝ ꯂꯥꯎꯔꯤꯗꯨꯅ ꯇꯥꯕ꯭ꯔꯣ
ꯇꯥꯏ ꯇꯥꯏ ꯀꯦꯅꯦ ꯏꯃꯥꯟꯅꯗꯨ ꯃꯥꯗ ꯀꯣꯂꯤꯑꯦꯁ ꯍꯜꯂꯒ ꯌꯥꯝ ꯂꯥꯡꯕ ꯍꯥꯏꯇꯥꯔꯦ ꯑꯗꯨꯒꯤ ꯃꯥ ꯑꯗꯨ ꯀꯣꯂꯦꯖꯇꯩ ꯍꯜꯂꯛꯑꯒ ꯌꯥꯝ ꯂꯥꯡꯕ ꯑꯗꯨꯒꯤꯅꯤꯗ
ꯂꯥꯡꯒꯅꯨ ꯍꯥꯏꯌꯣ
ꯍꯣꯏ ꯍꯣꯏ ꯂꯥꯡꯉꯥꯔꯣꯏ ꯂꯥꯡꯉꯥꯔꯣꯏ
ꯍ ꯍꯥ
ꯎꯝ ꯖꯥ ꯌꯦꯡꯕ꯭ꯔꯣ ꯀꯔꯤ ꯀꯔꯤ ꯇꯧꯒꯦ ꯅꯨꯡꯗꯥꯡꯗꯗꯤ ꯕꯣꯜꯒꯨꯝꯕ ꯌꯦꯡꯗ꯭ꯔꯣꯕ
ꯌꯦꯏꯗꯦ ꯍꯣꯏ
ꯀꯔꯤꯒꯤꯅꯣ
ꯌꯦꯡꯅꯤꯡꯗꯦ ꯃꯇꯝꯁꯨ ꯂꯩꯇ꯭ꯔꯦ
ꯑꯁ ꯍꯣꯏ ꯍꯣꯏ ꯃꯇꯝ ꯂꯩꯇꯕ ꯍꯥꯏꯁꯦ ꯎꯄꯥꯏ ꯂꯩꯇꯕ ꯕꯅꯤꯅꯦ ꯌꯦꯡꯅꯤꯡꯗꯕ ꯑꯃꯅ ꯍꯣꯏ ꯑꯩꯈꯣꯏꯗ ꯅꯣꯡ ꯆꯨꯏꯋꯤꯅꯦ ꯉꯥ ꯑꯦ ꯍꯧꯖꯤꯛꯇꯤ ꯆꯨꯗꯦ ꯉꯁ ꯁꯥꯏ ꯆꯨꯔꯝꯃꯦ
ꯑ ꯉꯁꯥꯏ ꯆꯨꯔꯒ ꯍꯧꯖꯤꯛꯇꯤ ꯅꯨꯡꯁꯥ ꯊꯣꯛꯑꯦ
ꯑꯁ ꯑꯩꯈꯣꯏꯗꯗꯤ ꯅꯨꯡꯁꯥꯕꯨꯗꯤ ꯊꯣꯛꯇ꯭ꯔꯦ ꯑꯗꯣ ꯁꯥꯗꯤ ꯁꯥꯏꯌꯦꯗ ꯑꯗꯨꯝ ꯅꯣꯡ ꯁꯨꯔ
ꯑꯥ
ꯑꯩꯈꯣꯏꯁꯦ ꯁꯥꯃꯟꯕꯒꯤꯀꯣ ꯅꯣꯡ ꯆꯨꯔꯗꯤ ꯍꯔꯥꯎꯕꯅꯤ ꯑꯩꯈꯣꯏꯗꯤ
ꯑꯥ ꯑꯥ
ꯑꯗꯨꯝ ꯅꯣꯡꯁꯦ ꯀꯌꯥ ꯆꯨꯗꯕ ꯑꯩꯈꯣꯏ ꯃꯐꯝꯁꯦ ꯑꯗꯨꯒꯤ ꯅꯣꯡ ꯆꯨꯔꯗꯤ ꯍꯔꯥꯎꯋꯦ ꯅꯣꯡ ꯆꯨꯕ꯭ꯔꯥ ꯅꯠꯇ꯭ꯔꯒ ꯅꯣꯡ ꯃꯪꯉꯗꯤ ꯑꯗꯨꯝ ꯍꯔꯥꯎꯋꯦ ꯑꯩꯈꯣꯏꯗꯤ
ꯑꯥ ꯌꯥꯝ ꯁꯥꯕ ꯃꯐꯝꯗ ꯂꯩꯕ ꯃꯥꯜꯂꯦ ꯑꯗꯨꯗꯤ
ꯎꯝ ꯈꯔ ꯁꯥꯏ ꯌꯥꯝ ꯁꯥꯏ ꯍꯥꯏꯕ ꯇꯥꯔꯦ ꯐꯣꯔꯇꯤ ꯐꯣꯔꯇꯤ ꯊ꯭ꯔꯤ ꯐꯣꯔꯇꯤ ꯐꯥꯏꯚ ꯑꯗꯨ ꯑꯗꯨꯝ ꯂꯧꯕ ꯑꯗꯨꯗꯤ ꯋꯥꯏꯅꯦ ꯑꯗꯨꯗ ꯆꯥꯛ ꯍꯦꯟꯖꯥꯡ ꯅꯥ ꯍꯥꯎꯇꯕ ꯑꯗꯨꯒꯤ
ꯑꯈꯣꯏꯗꯤ ꯍꯋꯥꯏ ꯍꯛꯇ ꯆꯥꯕ ꯑꯗꯩꯗꯤ ꯀꯩꯅꯣꯅꯦ ꯑꯩꯈꯣꯏꯁꯦ ꯍꯟꯗꯛꯁꯦ ꯀꯣꯂꯦꯖ ꯀꯣꯂꯦꯖꯇ ꯂꯩꯕꯅꯦꯕ ꯑꯩꯈꯣꯏꯁꯦ
ꯑꯥ
ꯑꯗꯣ ꯍꯣꯂꯤꯗꯦ ꯑꯣꯏꯕ ꯍꯟꯗꯛ ꯑꯗꯨꯒꯤ ꯋꯥ꯭ꯔꯜ ꯀꯞ ꯂꯣꯏꯗ꯭ꯔꯤꯐꯥꯎꯗꯤ ꯍꯣꯂꯤꯗꯦ ꯑꯣꯏꯌꯦꯗ
ꯑꯩꯁ ꯁ꯭ꯀꯨꯜꯒꯤ ꯄ꯭ꯔꯤꯟꯁꯤꯄꯥꯜꯗꯨꯅ ꯁꯨꯇꯤ ꯄꯤꯕ꯭ꯔꯣ ꯅꯪꯅ ꯁꯨꯇꯤ ꯂꯧꯕ꯭ꯔꯣ
ꯃꯤꯁꯤꯡ ꯑꯗꯨꯃꯥꯏꯅ ꯑꯗꯨꯝ ꯍꯪꯉꯛꯑꯦꯅꯦ ꯑꯗꯣ ꯄ꯭ꯔꯤꯟꯁꯤꯄꯥꯜꯅ ꯄꯤꯕꯅꯦꯗ
ꯊꯥꯖꯕ ꯉꯝꯗꯕ ꯑꯗꯨꯒꯤꯗꯨ
ꯑꯥ ꯑꯥ ꯃꯤꯁꯤꯡ ꯑꯗꯨꯃꯥꯏꯟ ꯂꯣꯏ ꯍꯥꯏꯅꯩꯗ ꯑꯗꯣ ꯄ꯭ꯔꯤꯟꯁꯤꯄꯥꯜꯅꯕꯨꯗꯤ ꯄꯤꯕꯅꯦꯗ
ꯄ꯭ꯔꯤꯟꯁꯤꯄꯥꯜꯅꯁꯨ ꯕꯣꯜ ꯌꯦꯡꯅꯤꯡꯕ ꯃꯥꯜꯂꯦ ꯑꯗꯨꯗꯤ ꯅꯣꯏꯒꯤ ꯄ꯭ꯔꯤꯟꯁꯤꯄꯥꯜꯗꯣ
ꯈꯪꯗꯦ ꯑꯗꯨꯃꯥꯏꯟ ꯑꯣꯏꯔꯝꯕꯁꯨ ꯌꯥꯏ ꯍꯣꯏ ꯎꯝ ꯑꯗꯨ ꯃꯣꯏꯗꯤ ꯀꯩ ꯍꯥꯏꯗ꯭ꯔꯥ ꯌꯦꯡꯗꯧꯁꯨ ꯃꯥꯟꯗꯕ ꯃꯣꯏꯖꯦ
ꯋꯥ꯭ꯔꯜ ꯀꯞ ꯂꯩ ꯍꯥꯏꯔꯒ ꯀꯣꯂꯦꯖ ꯁꯨꯇꯤ ꯄꯤꯔꯗꯤ ꯌꯥꯗꯦꯍꯦ
ꯎꯝ ꯑꯗꯨꯁꯨ ꯃꯥ ꯑꯗꯨꯁꯨ ꯆꯨꯝꯃꯤ
ꯎꯝ ꯑꯥꯏ ꯉꯛ
ꯍꯧꯖꯤꯛꯇꯤ ꯑ ꯀꯔꯤ ꯇꯧꯔꯒ ꯂꯩꯕ꯭ꯔꯣ
ꯑꯩꯈꯣꯏꯗꯤ ꯍꯟꯗꯛꯇꯤ ꯑꯗꯨꯝ ꯀꯩꯅꯣ ꯇꯨꯝꯃꯥ ꯂꯩꯗ ꯇꯨꯝꯕꯒ ꯆꯥꯕꯒ ꯇꯨꯝꯕ ꯆꯥꯕꯒ ꯊꯦꯡ ꯊꯦꯡꯅ ꯇꯨꯝꯕ ꯊꯦꯡ ꯊꯦꯡ ꯍꯧꯒꯠꯄ ꯍꯣꯁꯇꯦꯜꯗ ꯂꯩꯕꯅꯤꯅ ꯀꯔꯤꯁꯨ ꯇꯧꯅꯤꯡꯉꯥꯏ ꯂꯩꯇꯕ
ꯍꯛꯆꯥꯡꯗꯤ ꯌꯥꯝ ꯐꯔꯝꯒꯅꯤ ꯑꯗꯨꯗꯤ ꯇꯨꯝꯃꯒ ꯆꯥꯔꯒ
ꯑꯩꯁ ꯍꯤꯟꯖꯥꯡ ꯍꯥꯎꯇꯕ ꯌꯥꯗꯦꯅꯦ
ꯉꯟꯅ ꯇꯨꯝꯃꯒ ꯉꯟꯅ ꯍꯧ
ꯉꯟꯅ ꯇꯨꯝꯕꯗꯣ ꯕꯣꯜ ꯌꯦꯡꯕꯅꯦꯅ ꯉꯟꯅ ꯇꯨꯝꯕ ꯉꯝꯗꯕ ꯑꯗꯨꯒꯤ
ꯎꯝ ꯅꯨꯄꯥꯁꯤꯡꯁꯦ ꯑꯗꯨꯝ ꯕꯣꯜ ꯌꯦꯡꯅꯤꯡꯉꯤꯁꯦ ꯀꯩꯒꯤꯅꯣ
ꯈꯪꯗꯦꯅꯦ ꯅꯨꯄꯤꯈꯣꯏꯁꯨ ꯌꯦꯡꯉꯤꯗꯨꯗꯤ
ꯑꯩꯗꯤ ꯌꯥꯝ ꯇꯜꯂꯦ
ꯑꯁ ꯅꯪꯖꯦ ꯕꯣꯜꯗ ꯕꯤꯠ ꯁꯨꯡꯌꯥꯎ ꯌꯥꯎꯗ ꯃꯥꯜꯂꯦꯗ
ꯎꯝ ꯏꯅꯥꯅꯨ ꯏꯅꯥꯎꯅꯨꯄꯥꯁꯤꯡꯅꯁꯨ ꯕꯣꯜ ꯁꯟꯅꯥ ꯅꯤꯡꯍꯟ ꯕꯣꯜ ꯁꯟꯅꯥꯅꯤ ꯍꯥꯏꯕ ꯍꯩꯇꯦ
ꯁꯥꯟꯅꯥ ꯅꯪ ꯁꯥꯅꯅ ꯁꯥꯟꯅꯥꯍꯟꯅꯤꯡꯗꯕꯗꯣ
ꯍꯣꯏ
ꯀꯩꯒꯤ ꯁꯣꯛꯀꯅꯤꯅ
ꯍꯥꯥ ꯀꯤꯖꯩꯌꯦ ꯀꯟ ꯀꯟꯅ ꯀꯥꯎꯔꯤꯗꯨ
ꯅꯅꯥꯎ ꯅꯨꯄꯥꯈꯣꯏꯁꯦ ꯀꯩꯅꯣ ꯃꯁꯥ ꯐꯥꯗ꯭ꯔꯕꯣ ꯍꯥꯏꯖꯦ
ꯎꯝ ꯑꯗꯨꯒꯤꯗꯤ ꯅꯠꯇꯦ
ꯎꯝ
ꯗꯨꯕꯨ ꯌꯦꯡꯕ ꯀꯥꯟꯗ ꯌꯥꯝ ꯀꯤꯕ
ꯑꯗꯨꯗꯤ ꯗꯨꯝ ꯁꯥꯟꯅꯍꯜꯂꯣ ꯀꯩꯅꯣ ꯌꯥꯝ ꯐꯕꯅꯤ ꯀꯩꯅꯣ
ꯁꯅꯥꯒꯅꯣ ꯍꯥꯏꯔꯁꯨ ꯑꯗꯨꯝ ꯂꯝ ꯍꯦꯜꯂꯒ ꯁꯥ ꯁꯅꯥꯌꯦꯗ ꯑꯗꯨꯕꯨ
ꯍꯣꯏ ꯗ ꯑꯣꯏ ꯑꯩꯈꯣꯏꯕꯨ ꯑꯩꯕꯨꯁꯨ ꯍꯥꯟꯅꯗꯤ ꯈꯣꯏ ꯕꯥꯅ ꯑꯗꯨꯃꯥꯏꯟ ꯍꯥꯏꯔꯝꯕꯅꯦ ꯑꯗꯣ ꯍꯧꯖꯤꯛꯇꯤ ꯎꯄꯥꯥꯏ ꯂꯩꯇꯦ ꯃꯁꯤ ꯗꯨꯝ ꯁꯥꯟꯅꯕꯅꯤꯅ ꯀꯔꯤ ꯍꯥꯏꯒꯅꯤ
ꯌꯦꯡꯕ ꯀꯥꯟꯗ ꯌꯥꯝ ꯀꯤꯌꯦ
ꯑꯥꯟ
ꯈꯣꯡꯒꯨꯞꯁꯤꯡꯅ ꯀꯟ ꯀꯟꯅ ꯀꯥꯎꯕꯗꯣ ꯑꯁ ꯁꯔꯨꯒꯨꯝꯕ ꯇꯦꯑꯗꯤ ꯀꯤꯖꯩ
ꯑꯩꯈꯣꯏ ꯈꯨꯟꯗꯖꯨ ꯌꯨꯝ ꯑꯃ ꯂꯩꯕꯅꯤꯅꯦ ꯀꯩ ꯍꯥꯏꯁꯤꯔꯥ ꯑꯥ ꯃꯆꯥꯗꯣ ꯃꯆꯥꯅꯨꯄꯥꯥꯗꯣ ꯌꯥꯝ ꯎꯝ ꯀꯩ ꯍꯥꯏꯁꯤꯔꯥ ꯈꯔ ꯁꯣꯟꯕ ꯁꯣꯟꯕ ꯍꯥꯏꯁꯦ ꯑꯗꯨꯝ ꯃꯥꯅꯕꯨꯗꯤ ꯁꯥꯅꯅꯤꯡꯕ ꯑꯗꯨ ꯑꯩꯈꯣꯏꯗꯒꯤꯗꯤ ꯐꯟ ꯄꯤꯛꯑꯦꯕ ꯑꯗꯨ ꯑꯉꯥꯡꯗꯣ
ꯎꯝ
ꯑꯗꯨꯒꯤ ꯑꯩꯈꯣꯏ ꯃꯔꯛꯇ ꯑꯗꯨꯝ ꯁꯥꯟꯅꯅꯤꯡꯕ ꯃꯥꯖꯦ
ꯑ
ꯑꯗꯨꯒꯤ ꯃꯃꯥꯁꯨ ꯄꯥꯥꯈꯈ꯭ꯔꯦ ꯑꯗꯨꯝ ꯒ꯭ꯔꯥꯎꯋ ꯒ꯭ꯔꯥꯎꯟꯗꯒ ꯂꯩꯔꯗꯤ ꯑꯁ ꯊꯣꯑꯣ ꯊꯣꯑꯣ ꯑꯗꯨꯝ ꯍꯥꯏꯔꯒ ꯀꯧꯔ ꯀꯧꯊꯣꯛꯄꯩꯅꯦ ꯃꯥꯗꯣ ꯁꯥꯟꯅꯗꯤ ꯁꯥꯟꯅꯅꯤꯡꯕ ꯁꯥꯟꯅꯍꯟꯗꯕꯗꯣ
ꯍꯥꯎ ꯅꯣꯏꯗꯤ ꯀꯤꯗꯕ꯭ꯔꯣ ꯁꯥꯅꯥꯕ
ꯑꯁ ꯑꯩꯈꯣꯏꯗꯤ ꯀꯤꯗꯦꯗ ꯑꯩꯈꯣꯏꯕꯨꯗꯤ ꯑꯉꯥꯡ ꯑꯣꯏꯔꯤꯉꯩꯗ ꯕꯣꯜ ꯂꯩꯕꯤꯌꯦ ꯑꯗꯨꯒ ꯇꯥꯎꯔꯛꯑꯀꯥꯟꯗ ꯁꯥꯟꯅꯒꯅꯨ ꯍꯥꯏꯔꯦꯑꯦ ꯑꯗꯣ ꯑꯃꯨꯛ ꯍꯧꯖꯤꯛꯇꯤ ꯀꯩꯁꯨ ꯍꯥꯏꯗꯦꯗ
ꯎꯝ ꯍꯤꯍꯤ ꯀꯔꯤ ꯍꯥꯏꯁꯤꯔꯥ꫰
ꯀꯩꯅꯖꯤꯖꯤ ꯇꯧꯔꯥ ꯀꯏ ꯀꯏ ꯇꯧꯔ ꯂꯩꯒꯦ ꯑꯩꯅ ꯍꯥꯏꯕꯗꯤ ꯀꯩ ꯍꯥꯏꯁꯤꯔ꫰ ꯀꯏ ꯀꯏ ꯇꯧꯔ ꯂꯩꯒꯦ ꯅꯨꯡꯊꯤꯟꯒꯨꯝꯕꯗ ꯊꯕꯛꯀꯨꯝꯕ ꯂꯩꯕ꯭ꯔꯣ꯫
ꯍꯥꯥꯑ ꯊꯕꯛ ꯕꯨꯗꯤ ꯂꯥꯏꯇꯦ꯫
ꯎꯝ ꯑꯗꯨꯝ ꯐꯃꯨꯡꯗ ꯂꯩꯕꯗꯨꯅꯤꯗ ꯐꯝꯃꯒ ꯅꯪꯁꯨ ꯐꯝꯃꯒ ꯇꯨꯝꯕꯒ ꯑꯣꯏꯔꯝꯅꯤꯗ꯫
ꯑꯥ ꯅꯠꯇꯦꯍꯦ ꯑꯗꯨꯕꯨꯗꯤ꯫
ꯊꯕꯛ ꯂꯩꯕ꯭ꯔꯣ꯫
ꯐꯤ ꯁꯨꯒꯦ ꯇꯧꯕꯅꯤ ꯍꯩ ꯍꯦꯛ ꯐꯤ ꯁꯨꯕ ꯍꯧꯔꯗꯤ ꯅꯣꯡꯗꯣ ꯃꯪꯕ ꯍꯧꯔꯅꯤ ꯎꯝ꯫
ꯑꯍꯥ꯫
ꯑꯗꯨꯒꯤ ꯅꯣꯡꯒ ꯏꯕꯥꯅꯤꯁꯦ ꯏꯅꯤꯃꯤ ꯑꯣꯏꯕ ꯍꯨ ꯍꯨ ꯍꯨꯝ꯫
ꯌꯥꯗꯦꯅꯦ ꯃꯤ ꯁꯨꯍꯜꯂꯨ ꯀꯩꯅꯣ ꯅꯪ ꯌꯥꯗ꯭ꯔꯗꯤ꯫
ꯃꯤꯁꯨ ꯂꯩꯇꯕ ꯑꯩ ꯁꯨꯕ ꯇꯕꯅꯤ꯫
ꯎꯝ꯫
ꯍꯧꯖꯤꯛ ꯐꯤ ꯁꯨꯕ ꯂꯣꯏꯔꯦ ꯑꯗꯨ ꯐꯧꯒꯦ ꯇꯧꯔꯒ ꯅꯣꯡ ꯀꯟꯅ ꯆꯨꯔꯛꯄ꯫ ꯑꯗꯨꯒ ꯐꯧ꫰ ꯒꯦ ꯇꯧꯔꯀꯥꯟꯗ ꯅꯨꯡꯁꯥ ꯈꯔ ꯊꯣꯛꯑꯦ ꯑꯗꯨꯒ ꯐꯧ ꯀꯥꯟꯗꯗꯤ꫰ ꯗꯨꯝ ꯅꯣꯡꯗꯣꯂꯥ ꯍꯟꯅ ꯂꯥꯛ ꯑꯣꯏ꯫
ꯑꯁ ꯌꯥꯗ꯭ꯔꯦꯗ ꯑꯗꯨꯗꯤ ꯑꯗꯨꯝ ꯃꯅꯨꯡꯗ ꯊꯝꯒꯔꯣꯗ ꯃꯅꯨꯡꯗ꯫ ꯀꯩꯀꯩꯗꯅꯣ ꯐꯥꯎ ꯐꯧꯕ꯭ꯔꯥ ꯀꯩꯅꯣ꯫
ꯎꯝ ꯑꯩꯉꯣꯟꯗ ꯋꯥꯍꯟꯒꯦ ꯇꯧꯕꯅꯦ ꯁꯤꯒꯤ ꯅꯣꯡꯁꯦ꯫
ꯑꯥ ꯊꯑꯣꯏꯅ ꯑꯣꯠꯀꯦꯅ ꯑꯣꯠꯄꯅꯤ ꯑꯗꯨꯗꯤ꯫
ꯀꯩꯅꯣ ꯑꯃ ꯁꯣꯏꯈꯤꯕꯝ ꯇꯧꯈꯤꯕ ꯑꯣꯏꯔꯝꯅꯤ ꯅꯪꯅ꯫
ꯅꯣꯡ ꯄꯥꯏꯕ ꯃꯄꯨꯖꯦ ꯌꯥꯝ ꯐꯠꯇꯦ ꯑꯩꯉꯣꯟꯗ ꯌꯥꯝ ꯌꯦꯡꯅꯤꯡꯗꯕ ꯃꯥꯜꯂꯦ꯫
ꯑꯗꯨꯃꯥꯏ ꯍꯥꯏꯕꯤꯒꯅꯨꯗ ꯅꯪꯖꯨ꯫
ꯅꯣꯛ ꯅꯣꯡ ꯄꯥꯏꯕ ꯅꯨꯄꯥꯗꯣ ꯑꯩ ꯀꯩꯅꯣꯝ ꯇꯧꯔꯅꯤꯀꯣ꯫
ꯑꯁ ꯑꯁ ꯑꯗꯨꯗꯤ ꯕꯦꯔꯥ ꯀꯥꯗ꯭ꯔꯣ ꯅꯠ ꯇ꯭ꯔꯒ ꯃꯅꯨꯡꯗ ꯐꯧꯕ ꯌꯥꯔꯗꯤ ꯉꯥꯏꯍꯥꯛ ꯐꯧ ꯀꯩꯅꯣ꯫
ꯃꯅꯨꯡꯗꯗꯤ ꯐꯧꯕ ꯌꯥꯗꯦ ꯃꯅꯝꯗꯨ ꯅꯝ ꯊꯤꯔꯅꯤ ꯃꯅꯨꯡ ꯁꯥꯗ ꯐꯧꯗ꯭ꯔꯗꯤ꯫
ꯍꯣꯏ ꯑꯗꯨꯃꯥꯏꯅꯗꯤ ꯇꯧꯕꯅꯦ꯫ ꯗꯨꯃꯥꯏꯟ ꯑꯗꯨꯝ ꯑ꫰ ꯅꯪꯉꯣꯟꯗ ꯐꯟ ꯑꯣꯠꯄꯤꯔꯦꯕ꯫
ꯎꯝ
ꯅꯪꯅ ꯀꯩꯅꯣꯗꯤ ꯁꯣꯏꯒꯤꯕꯩ ꯑꯣꯏꯔꯝꯅꯤꯀꯣ꯫ ꯐꯖ ꯐꯖꯅ ꯈꯜꯂꯨꯍꯦ ꯑꯥꯠ ꯅꯠꯇꯗꯤ ꯄꯨꯟꯁꯤ ꯆꯨꯞꯄ ꯑꯗꯨꯃꯥꯏ ꯑꯣꯠꯄꯤꯔꯗꯤ ꯅꯪ ꯅꯨꯡꯉꯥꯏꯔꯔꯣꯏ꯫
ꯎꯝ ꯐꯤ ꯁꯦꯠꯇꯕꯤꯗ ꯂꯩꯔꯗꯤ
ꯂꯣꯏ ꯆꯣꯠꯂꯗꯤ ꯀꯃꯥꯏ ꯁꯦꯠꯇꯣꯏ
ꯑꯥ ꯑꯗꯨꯅꯦ ꯑꯗꯨ ꯅꯠꯇ꯭ꯔꯒ ꯁꯨꯗꯕꯤꯗ ꯂꯩꯕ꯫
ꯎꯝ ꯁꯨꯗꯕꯤꯗ ꯂꯩꯔꯒ ꯑꯁ ꯃꯁꯥ ꯃꯁꯥꯅ ꯂꯦꯞꯄꯒ ꯂꯩꯒꯅꯤ꯫
ꯃꯣꯠꯂꯒ ꯃꯣꯠꯂꯁꯨ ꯑꯗꯨꯝ ꯑꯗꯨꯝ ꯍꯥꯞꯄꯒ ꯂꯩꯕꯗꯣ ꯅꯠꯇ꯭ꯔꯒ ꯇꯜꯂꯛꯑꯒꯅ ꯎꯒꯤ ꯃꯅꯥꯒꯨꯝꯕꯅ ꯀꯩꯅꯣ ꯇꯧꯕ ꯍꯧꯔꯒꯦꯅꯣ ꯎ ꯃꯅꯥ ꯑꯗꯨ ꯇꯧꯕꯅ ꯐꯔꯅꯤꯗ ꯅꯪꯒꯤꯗꯨꯗꯤ ꯋꯥꯟꯁ ꯌꯨꯁ ꯇꯧꯔꯒ ꯍꯨꯟꯗꯣꯛꯄꯗꯣ ꯑꯗꯨꯅ ꯅꯪꯒꯤꯖꯦ ꯐꯔꯅꯤ
ꯎꯝ
ꯑꯃ ꯂꯐꯣꯏꯒꯤ ꯃꯅꯥ ꯈꯣꯏꯗꯣ ꯈꯔ ꯆꯥꯎꯕ ꯈꯣꯏꯗꯣ ꯑ ꯀꯩꯅꯣꯗ ꯃꯩꯗ ꯃꯩꯗ ꯌꯥꯏꯔꯒ ꯉꯥꯏꯍꯥꯛ ꯌꯥꯏꯔꯒ ꯑꯗꯨꯃꯥꯏꯅ ꯇꯧꯔꯗꯤ ꯀꯥꯏꯗꯦꯗ
ꯕꯦꯔꯥ ꯀꯥꯔꯅꯤꯍꯦ
ꯑ
ꯃꯤꯅ ꯐꯦꯁꯟꯅꯤ ꯇꯧꯔꯒ ꯑꯃꯨꯛ ꯍꯥꯞꯅꯈꯤꯕ ꯌꯥꯏ ꯀꯅꯥ ꯈꯪ
ꯑꯍꯣꯏ ꯆꯨꯝꯃꯦ ꯑꯗꯨꯕꯨꯁꯨ
ꯅꯠꯇ꯭ꯔꯒ ꯑꯃ ꯑꯗꯨꯝ ꯔꯤꯜꯁ ꯑꯦ ꯚꯥꯏꯔꯦꯜ ꯀꯩꯀꯩ ꯍꯥꯏꯁꯤꯔꯥ ꯅꯠꯇꯦ ꯔꯤꯜꯁꯒꯨꯝꯕ ꯊꯥꯒꯠꯄ ꯍꯧꯔꯗꯤ ꯃꯤꯅ ꯏꯁ ꯃꯥꯁꯦ ꯀꯩꯅꯣ ꯗꯤꯖꯥꯏꯅꯔꯒ ꯑꯣꯏꯕ ꯌꯥꯏꯅꯦꯒ ꯇꯧꯔꯛꯑꯗꯤ
ꯅꯨꯡꯉꯥꯏꯔꯣꯏꯗ꯭ꯔꯣꯕ ꯄꯨꯟꯁꯤꯁꯦ ꯑꯩꯁ
ꯎꯝ ꯑꯩ ꯌꯥꯝ ꯐꯥꯎꯔꯅꯤ ꯑꯗꯨꯗꯤ ꯑꯗꯨꯀꯥꯟꯗ ꯅꯪꯅꯁꯨ ꯈꯪꯔꯝꯕ ꯌꯥꯏ
ꯍꯣꯏ ꯈꯪꯉꯛꯄ ꯌꯥꯏ ꯍꯧꯖꯤꯛꯇꯤ ꯈꯪꯗ꯭ꯔꯤꯕ
ꯑꯍꯣꯏ
ꯉꯥꯍꯥꯛ ꯂꯩꯔꯗꯤ ꯎꯝ ꯌꯥꯕꯖꯥꯠꯅꯤ ꯇꯧꯕꯨ ꯇꯧ ꯇꯧꯒꯦꯅ ꯍꯣꯏ ꯇꯧꯕꯨ ꯇꯧꯔꯗꯤꯀꯣ
ꯎꯝ
ꯅꯠꯁ
ꯇꯨꯝꯅꯤꯡꯕ ꯍꯧꯔꯦ ꯑꯩꯖꯨ
ꯍꯣꯏꯁ ꯕꯦꯔꯥ ꯀꯥꯗ꯭ꯔꯣ ꯑꯗꯨꯗꯤ
ꯅꯨꯡꯊꯤꯟꯗ ꯇꯨꯝꯃꯗꯤ ꯀꯩꯅꯣꯝ ꯀꯣꯛ ꯆꯤꯛꯄꯀꯣ
ꯑꯣ
ꯀꯣꯛ ꯉꯥꯎꯋꯦ ꯍꯧꯒꯠꯄ ꯀꯥꯟꯗ ꯒ꯭ꯌꯥꯟ ꯃꯥꯡꯉꯤ ꯑꯗꯨꯒꯤ ꯇꯨꯝꯕꯁꯨ ꯇꯟꯕ ꯑꯗꯨꯒꯤ ꯈꯥꯡꯉꯒ ꯂꯩ
ꯎꯝ ꯎꯝ ꯀꯩꯩꯅꯣ ꯃꯄꯥꯟꯗ ꯊꯣꯛꯑꯒ ꯎꯝ ꯀꯩꯀꯩꯅꯣ ꯌꯦꯡꯉꯨꯔꯣ ꯀꯩꯅꯣ
ꯃꯄꯥꯟꯗ ꯊꯣꯛꯅꯤꯡꯉꯥꯏꯁꯨ ꯇꯟꯕ
ꯅꯪꯁꯤꯗꯤ ꯂꯣꯏ ꯑꯃ ꯍꯦꯛ ꯑꯃ ꯍꯥꯏꯌꯦ ꯑꯃ ꯇꯟꯕ ꯑꯃ ꯍꯥꯏ ꯑꯃ ꯇꯟꯕ ꯅꯪꯗꯤ
ꯃꯄꯥꯟꯗ ꯊꯣꯛꯅꯤꯡꯉꯥꯏꯁꯨ ꯏꯃꯥꯟꯅꯕꯤ ꯂꯩꯇꯕꯅꯤꯅ ꯌꯥꯝ ꯇꯜꯂꯦ ꯏꯊꯟꯇ ꯆꯠꯄꯗꯣ
ꯑꯥ ꯑꯥ ꯍꯩꯒꯤ ꯃꯇꯝ ꯅꯠꯇ꯭ꯔꯣ ꯍꯩꯒꯨꯝꯕꯒ ꯂꯩꯇ꯭ꯔꯣ
ꯍꯩꯒꯨꯝꯕ ꯂꯩꯇꯦ ꯂꯩꯔꯁꯨ ꯑꯩꯒꯤ ꯅꯠꯇꯕꯅꯤꯅ ꯑꯩ ꯈꯨꯟꯗ ꯂꯩꯇꯕꯅꯤꯅꯀꯣ ꯃꯤꯒꯤ ꯂꯩꯐꯝꯗ ꯂꯩꯕꯅꯤꯅ
ꯑ
ꯆꯥꯅꯤꯡꯉꯁꯨ ꯍꯦꯛꯑꯒ ꯆꯥꯕ ꯌꯥꯗꯕ ꯑꯗꯨꯝ ꯌꯦꯡꯉꯒ ꯇꯤꯟ ꯌꯣꯠꯂꯒ ꯂꯩꯔꯦ
ꯆ ꯌꯥꯝꯃꯕ ꯊꯤꯒꯝ
ꯑ ꯅꯦꯡꯅꯤꯡꯉꯥꯏꯁꯦ ꯏꯀꯥꯏꯕꯀꯣ
ꯑꯁ ꯅꯤꯗꯗꯤ ꯅꯤꯕꯗꯤ ꯏꯀꯥꯏꯒꯅꯨꯅꯦ ꯅꯤꯔꯒ ꯄꯤꯗ꯭ꯔꯗꯤ ꯍꯨꯔꯥꯜꯂꯣ ꯍꯥꯏꯕꯅꯦ ꯃꯤꯅ
ꯑꯜꯂꯜ ꯂꯂ ꯁꯨꯃꯥꯏꯅ ꯍꯥꯏꯕ꯭ꯔꯣꯅꯦ ꯀꯅꯥꯅ ꯍꯥꯏꯕ
ꯃꯤ ꯑꯗꯨꯝ ꯍꯥꯏꯅꯕꯅꯤꯗ ꯅꯤ ꯌꯣ ꯅꯤꯗꯔꯒ ꯃꯄꯨꯗ ꯄꯤꯔꯛꯇ꯭ꯔꯗꯤ ꯑꯗꯨꯝ ꯍꯨꯔꯥꯜꯂꯣ ꯍꯥꯏꯕꯅꯤ ꯃꯤ ꯅ ꯆꯥꯅꯤꯡꯑꯒ ꯑꯃꯈꯛꯇ ꯑꯃ ꯑꯅꯤ ꯈꯛꯇ ꯅꯤꯕꯗꯣ ꯄꯤꯅꯤꯡꯗ꯭ꯔꯗꯤ ꯍꯨꯔꯥꯜꯂꯣ ꯍꯥꯏꯕ
ꯍꯨꯔꯥꯅꯤꯉꯥꯏꯁꯨ ꯉꯝꯃꯔꯣꯏ ꯃꯣꯏꯒꯤ ꯎ ꯄꯥꯕꯤꯗꯣ ꯌꯥꯝ ꯆꯥꯎꯋꯦ ꯋꯥꯡ ꯆꯥꯎꯕꯅꯤꯅ
ꯑꯁ ꯅꯪꯒꯤꯁꯦ ꯂꯣꯏ ꯕꯦꯔꯥ ꯇꯥꯏꯀꯣ ꯉꯁꯤꯁꯦ ꯑꯗꯨꯗꯤ ꯅꯣꯡ ꯑꯦ ꯅꯣꯡꯅ ꯅꯣꯡꯅ ꯄꯤꯔꯦ ꯃꯄꯥꯟ ꯊꯣꯛꯀꯦ ꯍꯥꯏ